ꯑ
ꯍꯜꯂꯣ
ꯇꯔꯕꯣ
ꯇꯥꯔꯦ꯫
ꯇꯨꯃꯤꯟ ꯂꯩꯁꯤ ꯀꯩꯅꯣ ꯇꯨꯃꯤꯟ ꯂꯩꯒꯅꯣ
ꯍꯥꯏꯔꯛꯑꯣ
ꯀꯔꯤ
ꯍꯥꯏꯔꯛꯑꯣꯅꯦ
ꯆꯥꯕꯒꯤ ꯃꯇꯥꯡꯗ ꯇꯧꯔꯁꯦ ꯆꯤꯟꯖꯥꯛꯀꯤ ꯃꯇꯥꯡꯗ
ꯎꯝ
ꯃꯅꯤꯄꯨꯔꯤ
ꯅꯣꯡꯃꯤ ꯀꯔꯤꯅꯣ ꯅꯪ ꯍꯧꯔꯛꯄ ꯀꯩꯗꯧꯒꯦ
ꯅꯪꯅ ꯍꯪꯀꯗꯕꯅꯦ
ꯑꯩꯅ ꯍꯪꯉꯛꯀꯗꯣꯏꯔꯥ ꯍꯥꯏꯁꯦ ꯑꯣ ꯑꯩꯅ ꯍꯪ ꯅꯪ ꯅꯪꯗꯤ ꯇꯧꯔꯣꯏꯗ꯭ꯔꯥ ꯍꯥꯏꯁꯦ
ꯑꯩꯒꯤꯗꯤ ꯑꯩꯅ ꯍꯣꯔꯦꯟ ꯐꯣꯟ ꯇꯧꯔꯛꯇꯧꯕ
ꯑꯣ ꯑꯩꯅ ꯍꯪꯒꯗꯧꯕ ꯑꯗꯨꯗꯤ ꯍꯪꯉꯛꯑꯒꯦ ꯀꯣꯏꯁꯟ ꯍꯪꯉꯛꯑꯒꯦꯁꯦ
ꯎꯝ ꯋꯥꯔꯤ ꯁꯥꯔ ꯀꯣꯏꯁꯟꯁꯤꯅ
ꯑꯣ ꯍꯧꯛ ꯁꯥꯎ ꯍꯥꯏꯔꯣ ꯀꯣꯏꯁꯟ ꯍꯪꯉꯨ ꯀꯣꯏꯟꯪꯉꯨꯗꯥꯏꯅꯦ
ꯍꯣꯏ ꯑꯗꯨꯝ ꯁꯥꯖꯜꯂꯣꯃꯦ ꯃꯁꯣꯅꯥꯂꯤ ꯅꯪꯕꯨ ꯀꯩꯅꯣ ꯌꯥꯝ ꯉꯥꯡꯉꯤꯁꯤꯕꯣ
ꯀꯔꯤ ꯃꯇꯥꯡ ꯁꯥꯥꯗꯣꯏꯅꯣ ꯈꯪꯗꯕꯒꯤꯅꯤ
ꯅ ꯀꯗꯦ ꯑꯣꯏꯗꯦ ꯃꯅꯤꯄꯨꯔꯒꯤ ꯇ꯭ꯔꯦꯗꯤꯁꯅꯦꯜ ꯗꯤꯁ ꯈꯔꯒꯤ ꯃꯔꯝꯗ ꯍꯥꯏꯔꯛꯑꯣ
ꯃꯅꯤꯄꯨꯔꯤꯗꯔꯤ ꯁꯥꯏꯟꯇꯤꯁ ꯈꯔꯒꯤ ꯃꯔꯝꯗ
ꯎꯝ
ꯎꯠꯇꯤ
ꯎꯝ ꯁꯣꯟꯗ ꯄꯣꯔꯅꯨ ꯁꯣꯝꯗ ꯄꯣꯔꯂ
ꯎꯇꯤ ꯁꯤꯡꯖꯨ ꯄꯀꯧꯔꯥ
ꯎ
ꯁꯣꯏꯕꯨꯝ ꯏꯔꯣꯟꯕ ꯂꯐꯨ ꯏꯔꯣꯟꯕ ꯀꯛꯖꯤꯡ ꯏꯔꯣꯝꯕ ꯆꯒꯦꯝ ꯄꯣꯝꯕ ꯍꯋꯥꯏꯖꯥꯔ ꯊꯣꯡꯕ ꯎꯝ ꯑꯗꯣ ꯃꯌꯥꯝꯅ ꯄꯥꯝꯅ ꯆꯥꯅꯕꯁꯦ ꯀꯔꯤ ꯑꯣꯏꯌꯦꯅ ꯈꯜꯂꯦ
ꯏꯔꯣꯝꯕ
ꯑꯗ ꯀ ꯃꯅꯤꯄꯨꯔꯤꯒꯤ ꯐꯨꯗ ꯑꯥꯏꯇꯦꯝ ꯆꯤꯟꯖꯥꯛꯇ ꯃꯦꯗꯤꯀꯦꯜ ꯍꯥꯏꯗꯤ ꯏꯤꯔꯥꯛ ꯂꯅꯥꯊꯛ ꯑꯣꯏꯅ ꯁꯤꯖꯤꯟꯅꯕ ꯊꯣꯡꯉꯒ ꯆꯥꯟꯅꯕ
ꯎꯝ ꯎꯝ
ꯑꯩꯁꯨ ꯈꯪꯗꯦ ꯑꯩꯅ ꯉꯥꯡꯉꯤꯁꯦ
ꯂꯩꯄꯨꯡꯈꯥ
ꯑꯥ ꯂꯩꯄꯨꯡꯋꯥꯁꯦ ꯊꯣꯡꯉ ꯆꯥꯅꯕ꯭ꯔꯣ
ꯆꯥꯅꯩꯅ
ꯏꯁꯤꯡꯀꯤ ꯂꯩꯕꯨꯡ ꯈꯥꯡ ꯊꫭꯡꯉ ꯆꯥꯟꯅꯕ꯭ꯔꯥꯅꯦ
ꯆꯥꯅꯩꯌꯦ ꯂꯣꯛ ꯊꯣꯡꯒꯗꯤ ꯆꯥꯅꯩꯌꯦ
ꯑꯗꯨꯒ ꯀꯩꯅꯣ ꯃꯅꯥꯁꯨ ꯎꯝ ꯀꯔꯤꯕ ꯅꯣꯡꯃꯈꯥ ꯃꯅꯥꯁꯨ ꯊꯣꯡꯅꯗꯥꯏꯅꯦ
ꯑꯥ ꯅꯣꯡꯃ ꯈꯥꯁꯨ ꯇꯥꯅꯤ ꯇꯧꯔꯒ ꯆꯠꯅꯩ
ꯑꯗꯒꯤ ꯑꯗꯨꯒ ꯃꯄꯥꯟ ꯂꯝꯒꯤ ꯃꯤꯑꯣꯏꯁꯤꯡꯅ ꯌꯥꯝꯅ ꯄꯥꯝꯅ ꯆꯥꯅꯕꯁꯤꯅ ꯀꯔꯤ ꯑꯣꯏꯗꯣꯏꯕ
ꯃꯅꯤꯄꯨꯔꯗ ꯂꯥꯛꯑꯗꯤ ꯁꯤꯡꯖꯨ ꯏꯔꯣꯝꯕ ꯉꯥꯔꯤꯒꯤ ꯃꯍꯥꯎ ꯌꯥꯎꯕꯁꯤꯡꯁꯦ ꯑꯣꯏꯇꯥꯔꯦꯗꯅ
ꯎ ꯎꯇꯤꯁꯨ
ꯎꯝ
ꯇꯦꯟ ꯃꯤꯅꯠ ꯅꯠ ꯅꯠꯇ꯭ꯔꯥ ꯃꯣꯏꯅ ꯄꯤꯕꯗꯣ
ꯃꯤꯅꯤꯠ ꯍꯧꯕ ꯉꯥꯏꯕꯅ ꯍꯦꯟꯅ ꯋꯥꯒ꯭ꯔꯦ
ꯃꯔꯣꯜ ꯁꯤꯗ ꯕꯥꯎꯕ ꯑꯁꯨꯛ ꯋꯥꯅ ꯋꯥꯔꯤ ꯁꯥꯔꯦ ꯅꯨꯃꯤꯠ ꯇꯔꯦꯠꯇꯨꯕꯨ ꯀꯗꯥꯏꯗꯒꯤ ꯑꯃꯨꯛ ꯂꯧꯔꯒ ꯁꯥꯔꯨꯒꯗꯣꯏꯅꯣ ꯈꯟꯕꯗ ꯑꯩ ꯃꯊꯥ ꯁꯥꯏ ꯊꯑꯣꯏꯅ ꯁꯥꯎ ꯍꯥꯏꯔꯗꯤ ꯋꯥꯔꯤꯖꯦ ꯊꯣꯛꯂꯛꯇꯦꯅꯦ ꯇꯣꯄꯤꯛ ꯆꯦꯟꯖ ꯇꯧꯕ ꯌꯥꯗꯖꯥꯠꯂꯣ
ꯌꯥꯔꯝꯅꯤ ꯍꯦꯛꯇ ꯇꯧꯊꯣꯛꯑ ꯂꯣꯏꯔꯦ
ꯊꯣꯛꯊꯣꯛ ꯇꯧꯊꯣꯛꯑꯁꯤ ꯇꯣꯄꯤꯛ ꯆꯦꯟꯖ ꯇꯣ ꯑꯦꯛꯖꯥꯝꯒꯤ ꯃꯇꯥꯡꯗ ꯑꯃꯨꯛ ꯇꯧꯖꯩ ꯍꯥꯏꯕ꯭ꯔꯣ
ꯊꯧꯕꯥꯜꯒꯤ ꯋꯥꯏꯈꯣꯝ ꯃꯅꯤ ꯀꯣꯂꯦꯖꯇꯣ ꯀꯃꯥꯏ ꯀꯃꯥꯏ ꯇꯧꯒꯦ
ꯊꯧꯕꯥꯜꯒꯤ ꯋꯥꯏꯈꯣꯝ ꯃꯅꯤ ꯀꯣꯂꯦꯖꯁꯦ
ꯎꯝ
ꯑꯗꯨꯝ ꯁꯥꯇ꯭ꯔ ꯑꯗꯨꯝ ꯇꯝꯅꯩ ꯑꯣꯖꯥꯁꯨ ꯑꯗꯨꯝ ꯂꯥꯏꯔꯤꯛ ꯐꯖꯅ ꯇꯥꯛꯂꯤ ꯐꯖ ꯐꯖꯅ ꯂꯩꯔꯤ ꯑꯇꯩ ꯑꯇꯩ ꯁꯦꯝꯒꯠꯅꯕ ꯁꯤꯟ ꯂꯥꯡꯉꯤ ꯍꯣꯁꯇꯦꯜ ꯀꯩꯀꯥ ꯁꯦꯝꯅꯕ ꯇꯧꯍꯧꯔꯤ
ꯑꯦꯛꯖꯥꯝ ꯀꯩꯀꯩ ꯑꯗꯨꯝ ꯅꯨꯡꯉꯥꯏꯕ ꯅꯠꯇ꯭ꯔꯣ
ꯅꯨꯡꯉꯥꯏꯕꯅꯦ ꯑꯗꯨꯒ ꯍꯟꯗꯛꯇꯒꯤꯗꯤ ꯑꯈꯣꯏ ꯃꯃꯥꯡꯒꯤ ꯇꯥꯏꯞꯇ ꯑꯦꯛꯖꯥꯝꯗꯣ ꯀꯩꯅꯣ ꯇꯧꯗ꯭ꯔꯕꯅꯦ ꯑ ꯑꯈꯣꯏ ꯀꯣꯂꯦꯖ ꯀꯣꯂꯦꯖꯇ ꯑꯦꯛꯖꯥꯝ ꯇꯥꯍꯟꯕꯗꯣ ꯇꯥꯍꯟꯗ꯭ꯔꯕꯅꯤ ꯁꯦꯟꯇꯔ ꯍꯣꯡꯉꯒ ꯍꯥꯏꯗꯤ ꯋꯥꯏꯈꯣꯝ ꯃꯅꯤꯒꯤ ꯀꯥꯡꯕꯨꯗꯨꯅ ꯊꯧꯕꯥꯜ ꯀꯣꯂꯦꯖ ꯇ ꯇꯥꯕ ꯑꯗꯨꯒ ꯊꯧꯋꯥꯡ ꯀꯣꯂꯦꯖꯀꯤ ꯀꯥꯡꯒꯨꯅ ꯋꯥꯥꯏꯈꯣꯝ ꯃꯅꯤꯗ ꯇꯥꯕ ꯅꯠꯇ꯭ꯔꯒꯅ ꯑꯇꯩ ꯑꯇꯩ ꯇꯥꯔꯛꯄ ꯑꯗꯨꯃꯥꯏꯅ ꯑꯣꯏꯅ ꯇꯧꯔꯕꯅꯦ ꯍꯥꯟꯅꯒꯤ ꯑꯗꯨꯃꯥꯏꯅ ꯀꯣꯂꯦꯖ ꯃꯁꯥꯗ ꯇꯥꯍꯟꯅꯗ꯭ꯔꯕꯅꯤ
ꯎꯝ
ꯎꯝ ꯑꯦꯝ ꯌꯨꯒꯤ ꯂꯥꯏꯕ꯭ꯔꯦꯔꯤꯗꯣ ꯑꯗꯨ ꯑꯈꯣꯏ ꯉꯍꯥꯟꯃꯨꯛ ꯂꯥꯏꯕ꯭ꯔꯦꯔꯤ ꯀꯥꯔꯗ ꯁꯥꯕꯗꯣ ꯑꯗꯨ ꯀꯥꯔꯠꯇꯣ ꯁꯥꯗ꯭ꯔꯗꯤ ꯑꯈꯣꯏꯖꯦ ꯆꯪꯕ ꯌꯥꯔꯔꯣꯏꯗ꯭ꯔꯣ ꯍꯥꯏꯗꯤ ꯍꯨꯖꯤꯛꯁꯦ ꯑꯈꯣꯏ ꯇꯝꯕ ꯂꯣꯏꯔꯦꯗꯅ ꯑꯗꯨ ꯑꯣꯏꯔꯖꯨ ꯑꯗꯨ ꯆꯪꯕꯗ
ꯂꯥꯏꯔꯤꯛ ꯀꯩꯀꯩ ꯋꯥꯏꯕꯗꯤ ꯌꯥꯔꯛꯇꯕ ꯌꯥꯏ ꯑꯗꯨꯕꯨ ꯆꯪꯕꯗꯤ ꯌꯥꯏ
ꯅꯪꯅ ꯈ꯭ꯋꯥꯏꯗꯒꯤ ꯆꯪꯉꯛꯄ ꯑꯦꯝ ꯌꯨꯒꯤ ꯀꯦꯟꯇꯤꯟ ꯑꯃ
ꯏꯪꯂꯤꯁ ꯗꯤꯄꯥꯔꯠꯃꯦꯟꯒꯤꯗ ꯂꯩꯕꯗꯨ
ꯏꯪꯂꯤꯁ ꯗꯤꯄꯥꯔꯠꯃꯦꯟꯒꯤ ꯍꯥꯏꯗꯤ ꯀꯔꯝꯕꯅꯣ ꯑꯃ ꯀꯩꯅꯣ ꯁꯣꯏꯕꯨꯝ ꯀꯩꯀꯥ ꯇꯧꯕꯒꯤꯗꯣ
ꯍꯣꯏ ꯁꯣꯏꯕꯨꯝꯒ ꯑꯂꯨꯒ ꯉꯧꯕꯒ ꯌꯥꯎꯕꯗꯣ ꯏꯪꯂꯤꯁꯀꯤꯁꯨ ꯍꯥꯏꯅꯩꯗꯨꯗꯤ ꯐꯤꯂꯣꯖꯣꯐꯤꯒ ꯏꯪꯂꯤꯁꯀ ꯄꯨꯜꯂꯦ
ꯑꯣ ꯑꯗꯨꯒ ꯈꯦꯆꯤ ꯌꯣꯟꯕꯝꯗꯨꯒ
ꯎꯝ ꯄꯨꯡꯖꯤꯕꯨ ꯂꯣꯏꯗ꯭ꯔꯤꯖꯥꯠꯂꯣ
ꯂꯣꯏꯗ꯭ꯔꯤꯕꯅꯦ ꯑꯦ ꯑꯣꯏ ꯀꯩꯅꯣ ꯇꯧꯕꯗꯣ ꯑꯃ ꯍꯧꯖꯤꯛ ꯄꯦꯁ ꯗꯤꯄꯥꯔꯠꯃꯦꯟꯗꯣ ꯑꯗꯨꯗ
ꯎꯝ
ꯑꯥ ꯑꯥꯏ ꯂꯕ ꯃꯅꯤꯄꯨꯔ ꯌꯨꯅꯤꯚꯔꯁꯤꯇꯤ ꯊꯥꯕ ꯑꯃ ꯁꯦꯝꯒꯠꯂꯕꯅꯦ ꯑꯗꯨ ꯈꯪꯕ꯭ꯔꯥ ꯑꯁ ꯉꯍꯥꯟꯃꯨꯛ ꯐꯣꯇꯣꯒ ꯊꯥꯒꯠꯅꯔꯛꯄꯗꯣ ꯃꯤ
ꯈꯪꯉꯦ ꯑꯗꯨꯗꯤ ꯍꯧꯖꯤꯛꯁꯦ ꯃꯅꯤꯄꯨꯔ ꯌꯨꯅꯤꯚꯔꯁꯤꯇꯤ ꯌꯥꯝꯅ ꯆꯥꯎꯈꯠꯂꯦ ꯍꯥꯏꯌꯥꯔꯦꯅꯦ ꯑꯈꯣꯏ ꯃꯇꯝꯒ ꯍꯥꯏꯔꯨꯔꯗꯤ ꯑꯍꯣꯡꯕ ꯃꯌꯥꯝ
ꯎꯝ ꯈꯇꯪꯗꯤ ꯏꯝꯄ꯭ꯨꯔꯚꯃꯦꯟ ꯂꯥꯛꯑꯕꯅꯦ
ꯎꯝ ꯄꯨꯡꯖꯤꯕꯨ ꯀꯔꯝꯀꯥꯟ ꯂꯣꯏꯗꯣꯏꯅꯣ ꯫
ꯀꯔꯤ꯫
ꯎꯨꯡꯁꯤꯕꯨ ꯀꯔꯝ ꯀꯥꯟꯅ ꯂꯣꯏꯗꫭꯏ ꯫
ꯈꯪꯗꯦ꯫ ꯑꯣꯄꯟ ꯖꯤꯝꯗ ꯖꯤꯝ ꯇꯧꯕꯤꯔꯛꯄ꯭ꯔꯣ꯫
ꯑꯣꯄꯟ ꯖꯤꯝꯗ ꯖꯤꯝ ꯌꯥꯝ ꯁꯥꯟꯅꯕꯤꯔꯛꯄꯔꯅꯦ ꯑꯈꯣꯏ ꯁꯣꯝꯁꯦ꯫
ꯎꯝ ꯁꯥꯟꯅꯔꯛꯑꯦ꯫
ꯃꯊꯪ ꯕꯨꯛ ꯐꯤꯌꯦꯔ ꯀꯔꯝ ꯀꯥꯟ ꯇꯥꯅꯤ꯫
ꯗꯤꯁꯦꯝꯕꯔ ꯑꯗꯨꯝꯅꯤ ꯗꯤꯁꯦꯝꯕꯔ꯫
ꯍꯟꯗꯛꯇꯤ ꯂꯥꯏꯔꯤꯛ ꯈꯔ ꯌꯥꯝ ꯂꯩꯍꯧꯕꯁꯦ꯫
ꯎꯝ꯫
ꯑꯦꯛꯁꯇ꯭ꯔꯥ ꯈꯔ ꯑꯗꯨꯝ ꯅꯦꯠꯀꯤ ꯄꯦꯄꯔ ꯋꯥꯟꯒꯤꯒꯨꯝꯕꯒꯤ ꯂꯥꯏꯔꯤꯛꯇꯣ
ꯎꯝ꯫
ꯑꯆꯧꯕꯗꯣ ꯑꯗꯨꯁꯨ ꯂꯩꯍꯧꯁꯦ꯫
ꯍꯣꯏ꯫
ꯑꯗꯨ ꯅꯪꯅ ꯈꯪꯕ ꯄꯦꯄꯔ ꯋꯥꯟꯒꯤ ꯁꯖꯦꯁ ꯇꯧꯕ ꯌꯥꯕ ꯂꯥꯏꯔꯤꯛ ꯑꯝꯗꯤ ꯍꯥꯏꯔꯧꯗꯅ ꯑꯣꯞꯃꯗ꯭ꯔꯥꯏꯇꯔ꯫ ꯗ ꯁꯤꯒꯤ ꯔꯥꯏꯇꯔꯒꯤ ꯄꯥꯏ ꯁꯤ ꯍꯥꯏꯕꯗꯣ ꯄꯤꯌꯥꯔꯁꯟꯒꯤ ꯇꯧꯁꯤꯔꯥ ꯑꯗꯒꯤ ꯑꯇꯣꯞꯄ ꯑꯇꯩꯒꯤ ꯇꯧꯁꯤꯔꯥꯗꯣ꯫
ꯑꯗꯨꯝ ꯄꯤꯌꯥꯔꯁꯟ ꯇꯧꯔꯁꯨ ꯌꯥꯏꯗ꯫
ꯄꯤꯌꯥꯔꯁꯟꯒꯤꯁꯨ ꯑꯗꯨꯝ ꯐꯖꯅꯗꯤ ꯌꯥꯎꯕ ꯃꯥꯜꯂꯦꯕ꯫
ꯎꯝ꯫
ꯃꯤ ꯄꯤꯌꯥꯥꯔꯁꯟꯒꯤ ꯌꯥꯝ ꯄꯥꯏꯅꯕ ꯃꯥꯜꯂꯦꯕ꯫
ꯍꫭꯏ꯫
ꯃꯅꯤꯄꯨꯔ ꯃꯄꯥꯟꯗ ꯀꯣꯏꯕ ꯑꯣꯏꯅ ꯀꯌꯥꯔꯛ ꯆꯠꯄꯤꯔꯒꯦ꯫
ꯑꯅꯤꯔꯛ ꯆꯠꯂꯦ꯫
ꯑꯃꯗꯤ ꯑꯦꯛꯖꯥꯝ ꯊꯥꯕ ꯑꯣꯏꯅ꯫
ꯎꯝ꯫
ꯑꯈꯣꯏꯅ ꯁꯤꯂꯣꯡꯒ ꯆꯠꯂꯛꯈꯤꯕꯗꯣ ꯀꯔꯤ ꯀꯔꯤ ꯁꯚꯦꯟ ꯁꯤꯁꯇꯔ ꯌꯥꯎꯔꯤꯀꯣ꯫
ꯌꯥꯎꯔꯛꯑꯦ꯫
ꯑꯗꯒꯤ ꯀꯔꯤ꯫
ꯅꫭꯀ ꯑꯔꫭꯋꯥ꯫
ꯀꯦꯞꯇꯣ ꯍꯥꯏꯕ꯫
ꯑꯗꯨꯅꯦ ꯑꯔꯋꯥ ꯀꯦꯞ ꯍꯥꯏꯔꯤꯅꯦ꯫
ꯑꯔꫭꯋꯥ ꯔꯅꯦ꯫
ꯎꯝ ꯃꫭꯁ ꯃꯧꯁꯃꯥꯏ ꯃꯧꯁꯃꯥꯏ ꯍꯥꯏꯕ ꯑꯃꯒ ꯑꯔꯋꯥ ꯍꯥꯏꯕ ꯑꯃꯒ꯫
ꯑꯔꯋꯥꯗꯨꯅ ꯀꯔꯝꯕꯅꯣ ꯃꯣꯁꯃꯥꯏꯗꯨꯅ ꯀꯔꯝꯕꯅꯣ꯫
ꯃꯧꯁꯃꯥꯁꯤꯅ ꯈꯔ ꯄꯤꯛꯄꯗꯣ ꯃꯥꯜꯂꯦ꯫ ꯑꯥꯔꯋꯥꯗꯨꯅ ꯑꯆꯧꯕꯗꯣ ꯃꯥ꯫
ꯎ ꯈꯔ ꯆꯥꯎꯕ ꯌꯥꯝ ꯀꯩꯅꯣ ꯇꯧꯕ ꯕꯨꯠ ꯊꯣꯛꯑꯦꯒ ꯇꯧꯕꯗꯣ꯫
ꯃꯤꯅꯤꯠ ꯍꯧꯕ ꯉꯥꯏꯕꯁꯤꯗꯤ ꯑꯩ ꯀꯩꯅꯣꯝ ꯇꯧꯋꯦ꯫
ꯑꯗꯣ ꯇꯦꯟ ꯃꯤꯅꯠꯁꯁꯦ ꯀꯝꯄ꯭ꯂꯤꯠ ꯑꯣꯏꯔꯦ ꯂꯣꯏꯁꯤꯜꯂꯖꯤꯔꯥ꯫
ꯎꯝ꯫
ꯊꯝꯃꯒꯦ ꯅꯪꯒꯤꯀꯥꯟꯗꯁꯨ ꯇꯣꯄꯤꯛ ꯑꯃ ꯄꯨꯔꯒ ꯂꯥꯛꯑꯣ꯫
ꯑꯗꯨ ꯂꯣꯏꯔꯒ ꯑꯩꯉꯣꯟꯗ ꯐꯣꯟ ꯇꯧꯔꯛꯑꯣ꯫
ꯑꯗꯨ ꯂꯣꯏꯔꯒ ꯍꯥꯏꯗꯤ ꯁꯤ ꯂꯣꯏꯔꯒ ꯑꯃꯨꯛꯀ ꯆꯨꯃꯣꯛ
ꯅꯠꯇꯦ ꯇꯣꯉꯥꯟꯅ ꯇꯧꯔꯣ ꯍꯥꯏꯕ ꯊꯝꯃꯣ
ꯍꯣꯏ ꯍꯣꯏ